ꯍꯜꯂꯣ
ꯇꯥꯕ꯭ꯔꯣ
ꯑꯣ ꯇꯥꯔꯦ ꯇꯥꯔꯦ ꯅꯪ ꯀꯩꯅꯣ ꯃꯈꯣꯏ ꯌꯥꯝ ꯇꯞꯄꯦ ꯅꯪꯒꯤ
ꯅꯪ ꯍꯦꯟꯅ ꯇꯞꯦ
ꯅ ꯈꯣꯖꯣ ꯌꯥꯝ ꯇꯄꯦ
ꯍꯥꯥ
ꯅ ꯐꯣꯠꯒ ꯇꯄꯦ ꯇꯥꯗꯤꯒꯤ
ꯅꯪꯒꯤ ꯅꯈꯣꯟꯗꯨꯁꯨ ꯌꯥꯝ ꯇꯞꯄꯦꯕ
ꯀꯩꯔ ꯀꯅ ꯅꯪ ꯀꯩꯅꯣ ꯕꯣꯏ ꯈꯣꯠꯄ ꯂꯣꯏꯔꯕꯣ
ꯂꯣꯏꯔꯦ ꯂꯣꯏꯔꯦ ꯀꯩ ꯀꯩꯅꯣ ꯋꯥꯠꯂꯤ
ꯋꯥꯠꯂꯤꯌꯦ ꯑꯗꯨ ꯄꯤꯊꯣꯛꯑꯣ ꯍꯌꯦꯡ ꯈꯣꯠꯍꯜꯂꯣ
ꯑꯗꯒꯤ ꯃꯥꯒꯤ ꯂꯥꯁꯀꯤ ꯑꯃꯗꯨꯒ ꯁꯤꯁꯤ ꯐꯥꯏꯚꯀꯤ ꯂꯥꯁꯀꯤꯗꯨꯒ
ꯅꯅ ꯐꯣꯗ ꯇꯥꯖꯦ
ꯑꯩꯒꯤ ꯅꯪꯒꯤ ꯈꯣꯟꯁꯨ ꯇꯞꯅ ꯇꯥꯏꯌꯦꯕ ꯑꯗꯨ ꯇꯥꯔꯦ ꯇꯥꯏ ꯇꯞꯅ ꯇꯥꯏꯌꯦꯕ ꯑꯩꯗꯣ ꯉꯥ ꯉꯥꯒꯤ ꯈꯣꯠꯇ ꯋꯥꯠꯂꯤꯕ
ꯀꯌꯥꯝ ꯄꯥꯔꯒꯦꯅ
ꯁꯣꯏꯌꯝꯒꯤꯗꯤ ꯀꯔꯤꯝ ꯄꯥꯗ꯭ꯔꯦ ꯁ꯭ꯌꯝꯒꯤꯗꯤ ꯀꯔꯤꯝꯇ ꯄꯥꯗ꯭ꯔꯦ ꯑꯗꯣ ꯀꯃꯥꯏꯅ ꯇꯧꯗꯣꯏꯅꯣ ꯈꯪꯗꯦ ꯅꯪꯗꯤ
ꯀꯩꯅꯣꯗꯣ ꯑꯃ ꯀꯩꯅꯣ ꯑꯗꯨꯗ ꯑꯗꯨꯒꯤ ꯑꯦꯞꯇ ꯆꯪꯉꯒ ꯃꯥꯒꯤ ꯍꯥꯟꯅꯒꯤ ꯑꯦꯁꯥꯏꯟꯃꯦꯟꯅꯤ ꯅꯤꯄꯥꯟꯗꯣ ꯌꯥꯎꯔꯤꯕꯅꯦꯕ
ꯑꯥ ꯑꯥ
ꯅꯤꯄꯥꯜꯗꯣ ꯆꯪꯉꯒ ꯑꯗꯨꯝ ꯅꯪꯒꯤ ꯑꯟꯁꯔ ꯀꯩꯀꯥꯇꯣ ꯂꯣꯏ ꯊꯣꯛꯄꯅꯦ ꯑꯗꯨ ꯑꯗꯨꯝ ꯄꯥꯎꯑꯣꯣ
ꯃꯈꯣꯟ ꯀꯠꯂꯦ ꯃꯈꯣꯟ ꯀꯠꯂꯦ
ꯎꯝ ꯑꯗꯨꯗꯨꯒ ꯑꯔꯥꯟꯕꯗꯣ ꯑꯩꯈꯣꯏ ꯑꯩꯈꯣꯏꯅ ꯈꯣꯠꯠꯇꯅ ꯂꯥꯟꯕꯗꯣ
ꯑꯩꯈꯣꯏꯅ ꯈꯨꯄꯗꯨ ꯂ
ꯎꯝ ꯆꯨꯝꯊꯣꯛꯑꯒ ꯑꯗꯨꯝ ꯄꯤꯕꯅꯦ
ꯑꯩꯅꯗꯤ ꯑꯩꯗꯤ ꯑꯥꯒꯨ ꯀꯩꯅꯣ ꯇꯧꯔꯒ ꯑꯦ ꯑꯥꯏ ꯗꯤ ꯇꯧꯔꯒ ꯁꯔꯁ ꯇꯧꯔꯒ ꯃꯁꯥꯟꯅ ꯑꯗꯨꯅ ꯊ ꯊꯣꯛꯂꯛꯄꯗꯧꯝ ꯈꯣꯠꯈꯤꯕꯑꯕ ꯑꯩꯅ ꯑꯉꯥꯡ ꯐꯖ꯭ꯔ ꯇꯥꯔꯦ ꯇꯥꯔꯦ ꯇꯞꯄꯝꯃꯦ ꯀꯜꯂꯛꯑꯦꯕ
ꯅꯪꯅ ꯈꯣꯟꯗꯨꯗꯤ ꯐꯖꯅ ꯇꯥꯗꯦ
ꯅꯪꯅ ꯉꯥꯡꯕꯗꯨ ꯇꯥꯔꯝꯗꯦꯅ ꯇꯞꯅ ꯇꯥꯔꯝꯃꯦꯕ ꯍꯧꯖꯤꯛ ꯛꯇꯪ ꯀꯟꯈꯠꯂꯛꯑꯦꯕ ꯃꯈꯣꯟꯗꯣ
ꯑꯥ
ꯑꯗꯨ ꯅꯪꯅ ꯀꯜꯂꯛꯈꯤꯅꯦ ꯑꯗꯨꯗꯤ ꯉꯥꯏꯍꯥꯛꯀꯤ ꯑꯣꯏꯔꯝꯅꯤ ꯁꯤꯔꯤ ꯅꯝꯐꯝ ꯀꯨꯞꯐꯝ ꯀꯔꯤꯝ ꯌꯥꯎꯗꯦꯅ ꯂꯩꯈꯠꯐꯝ ꯀꯨꯞꯐꯝ ꯀꯩꯝ ꯌꯥꯎꯗꯦꯅ
ꯀꯩꯕ
ꯁꯤ ꯁꯤꯇꯤꯟ ꯑꯃꯨꯛ ꯇꯞꯊꯈ꯭ꯔꯦ ꯀꯩꯅꯣ ꯇꯧꯐꯝ ꯑꯣ ꯃꯨꯠꯊꯠꯂꯛꯀꯅꯨ ꯉꯥꯜꯂꯤꯗꯣ ꯉꯥꯜꯍꯟꯒꯅꯣ ꯉꯥꯜ ꯉꯥꯜꯍꯟꯒ ꯩꯅꯣ ꯑꯗꯨꯒ ꯌꯥꯔꯦ ꯅꯪꯒꯤ ꯐꯣꯟ ꯃꯃꯥꯏꯗꯣ
ꯑꯥ
ꯂꯣꯛ ꯊꯝꯖꯤꯜꯂꯣꯕ ꯑꯗꯨꯗꯤ ꯀꯜꯂꯛꯄ꯭ꯔ ꯌꯦꯡꯉꯣꯕ
ꯑꯣ ꯑꯗꯣ ꯃꯤꯠꯂꯁꯨ ꯅꯍꯒꯦ ꯑꯦ ꯉꯥꯜꯂꯁꯨ ꯅꯍꯥꯟꯒꯦ ꯑꯩꯗꯤ ꯑꯗꯨꯝ ꯍꯣꯡꯕꯅꯤꯌꯦ
ꯍꯥꯥ ꯀꯩ ꯍꯥꯏ ꯍꯥꯏꯅꯣ
ꯉꯁꯤꯗꯤ ꯀꯩꯀꯩ ꯍꯛꯆꯥꯡ ꯆꯥꯔꯒꯦ
ꯉꯁꯤꯁꯦ ꯀꯥꯎꯈ꯭ꯔꯦꯅꯦꯍꯦ ꯑꯣ ꯉꯥ ꯊꯣꯡꯉꯦ ꯑꯥ ꯍꯣꯁꯄꯤꯇꯥꯜꯗ ꯄꯨꯕꯒꯤ
ꯉ ꯉꯥ ꯀꯧꯇꯥ ꯊꯣꯡꯉꯦꯕ
ꯑꯠꯇꯦ ꯀꯔꯤ ꯉꯥ ꯉꯥ ꯃꯔꯤ ꯍꯟꯕꯤꯔꯣ ꯀꯔꯤ ꯍꯥꯏꯕ ꯇꯨꯡꯍꯟꯕꯤ ꯇꯨꯡꯍꯟꯕꯤ ꯇꯨꯡꯍꯟꯕꯤ ꯇꯨꯡꯍꯟꯕꯤ ꯊꯣꯡꯉꯦ ꯑꯗꯨ ꯆꯥꯔꯦ ꯑꯗꯨ ꯑꯩꯒꯤ ꯁꯔꯨꯇꯨ ꯈꯤꯖꯤꯛ ꯈꯤꯗ ꯃꯇ ꯉꯥ ꯃꯔꯨ ꯌꯥꯎꯕ ꯃꯇꯨꯝ ꯃꯆꯥ ꯑꯃꯥꯝ ꯂꯣꯏ ꯍꯣꯏ ꯆ ꯄꯨꯟꯁꯠ ꯂꯩꯔꯝꯃꯦ
ꯌꯥꯝ ꯍꯔꯃꯅꯤ ꯑꯗꯨꯗꯤꯅ
ꯍꯥꯎꯋꯦ ꯑꯩꯈꯣꯏ ꯃꯥꯅ ꯊꯣꯡꯕꯅ ꯍꯥꯎꯋꯦ ꯀꯩꯅꯣꯅꯦꯍꯦ ꯑꯩꯈꯣꯏ ꯃꯥꯅ ꯊꯣꯡꯕꯁꯥꯡꯅ ꯍꯥꯎꯗ꯭ꯔꯗꯤ ꯀꯔꯤ
ꯑꯩꯈꯣꯏꯗꯤ ꯍꯋꯥꯏ ꯊꯣꯡꯕ ꯆꯥꯏ
ꯑꯗꯨꯝ ꯍꯥꯎꯒꯅꯤ ꯑꯗꯨꯝ ꯕꯣꯔꯗꯤꯡ ꯍꯋꯥꯏ ꯍꯥꯏꯩꯅꯔꯗꯤ
ꯍꯋꯥꯏ ꯊꯣꯡꯕꯒ ꯄꯥꯐꯣꯔ ꯃꯎꯧꯕꯝꯒ
ꯑꯗꯨꯗꯨ ꯆꯥꯛ ꯂꯧꯗ꯭ꯔꯗꯤ ꯄꯩꯁꯥ ꯊꯤꯗ꯭ꯔꯁꯨ ꯌꯥꯏ ꯍꯥꯏꯅꯦ
ꯑꯩꯈꯣꯏꯒꯤꯗꯤ ꯆꯥꯛ ꯂꯧꯔꯣꯏꯒꯦ ꯍꯥꯏꯕꯗꯣ ꯌꯥꯗꯦꯌꯦ ꯅꯤꯌꯣꯝ ꯅꯠꯇꯦ ꯍꯥꯏꯔꯛꯑꯦ
ꯌꯥꯕ ꯌꯥꯎꯕ ꯃꯥꯂꯦ ꯃꯤ
ꯃꯤꯒꯤꯗꯤ ꯌꯥꯎꯋꯦꯕ ꯑ ꯃꯤꯒꯤ ꯌꯥꯎꯋꯦꯗ ꯑꯩꯈꯣꯏꯒꯤꯗꯤ ꯍꯥꯏꯗꯤ ꯄꯩꯁꯥꯗꯣ ꯑꯗꯨ ꯍꯦꯛ ꯂꯧꯗꯕꯣ ꯊꯤꯔꯣꯏꯗꯣꯏꯅꯤꯅꯦ ꯑꯗꯨꯒꯤ ꯊꯤꯅꯕꯅ ꯇꯧꯔꯤꯖꯥꯅꯤ
ꯍꯣꯏ ꯍꯣꯏ ꯑꯣꯏꯔꯝꯅꯤ
ꯑꯟꯑꯣꯗꯤꯕꯜ
ꯑꯩꯈꯣꯏ ꯀꯣꯜꯒꯤ ꯀꯩꯅꯣꯗꯨ ꯁ ꯃꯣꯏꯅ ꯍꯥꯏꯔꯕꯗ ꯑ ꯃꯣ ꯃꯣꯏꯒꯤ ꯂꯧꯗꯕ ꯃꯤ ꯌꯥꯎꯋꯦ ꯑꯗꯨꯗꯣ ꯃꯣꯏꯅ ꯑꯃꯨꯛ ꯃꯁꯥꯒꯤ ꯊꯣꯡꯖꯕ ꯅꯠꯇ꯭ꯔꯒ ꯅꯣꯡ ꯐꯥꯗꯣꯛ ꯀꯩꯅꯣ ꯇꯧꯔꯀꯥꯟꯗꯅ ꯃꯃꯥꯅ ꯑꯗꯨꯅ ꯆꯥꯛꯇꯣ ꯈꯔ ꯍꯦ ꯂꯧꯔꯦꯗꯅ
ꯑꯗꯣ ꯅꯨ ꯄꯥꯒꯤꯗꯤ ꯁꯨꯡꯊꯤꯕꯨ ꯊꯤꯗꯕꯅꯤꯅ ꯃꯣꯏꯗꯤ
ꯊꯪꯅꯥ ꯇꯜꯂꯝꯃꯤ ꯑꯗꯨꯅꯅꯤ ꯑꯗꯣ
ꯑꯟꯑꯣꯗꯤꯕꯜ
ꯀꯩꯅꯣ ꯇꯧꯕ ꯖꯥꯠꯂꯣ ꯃꯣꯏꯒꯤꯗꯨꯣ ꯍꯟꯗꯛ ꯊꯤꯔꯒ ꯃꯊꯪ ꯇꯥ ꯊꯤꯔꯣꯏꯒꯦ ꯀꯥꯏꯅ ꯇꯧꯕ ꯌꯥꯠꯁꯨꯖꯥꯠꯂꯣ ꯃꯊꯪ ꯊꯥ ꯆꯥꯛꯁꯤ ꯂꯧꯔꯣꯏ ꯈꯣꯠꯂꯛꯏ ꯀꯥꯏꯅ ꯇꯧ ꯌꯥꯁꯤꯜꯠꯂꯛ
ꯑꯁ ꯈꯪꯗꯦ ꯏꯃꯥꯟꯅꯕ ꯂꯩꯕꯗꯨꯗꯤ ꯑꯁ ꯁꯨꯡꯊꯤ ꯊꯤꯗꯦ ꯑꯗꯨꯝ ꯂꯩ ꯀ ꯀ ꯇꯧꯅꯗꯕ ꯀ ꯀꯌꯥꯃꯦꯟ ꯇꯥꯗꯦ ꯑꯩ
ꯀꯩꯅꯣ ꯇꯧꯕꯁꯨ ꯌꯥꯝ ꯂꯩꯕ ꯖꯥꯅꯤꯗ ꯇꯝꯗꯕ ꯃꯤꯁꯨ ꯃꯌꯥꯝ ꯂꯩꯍꯩ ꯀꯌꯥ ꯃꯤꯅꯝ ꯇꯥꯗꯦ ꯑꯁ ꯑꯩꯅ ꯅꯍꯥꯟ ꯆꯠꯂꯨꯔꯦ ꯑꯩꯈꯣꯏ ꯁꯤꯌꯥꯔꯒꯤ ꯀꯩꯅꯣꯗ ꯑꯁ ꯈꯨꯃꯣꯠꯇꯤ ꯃꯥꯏ ꯑꯃ ꯃꯣꯏ ꯈꯣꯁꯇꯜ ꯈꯨꯃꯣꯠꯇꯨꯗꯤ
ꯅꯪꯁꯨ ꯑꯗꯨꯃꯥꯏꯅ ꯌꯥꯔꯗꯤ ꯂꯩꯁꯜꯂꯨ ꯀꯩꯅꯣ
ꯇ ꯍꯣ ꯆꯦꯂꯦ ꯀꯥꯏꯗꯩ ꯐꯨꯔꯤꯒ ꯊꯨꯡꯗꯧ ꯃꯥꯜꯂꯦ ꯍꯥꯒ ꯔꯥꯏꯗꯤ ꯀꯨꯝꯃꯣꯂꯤ ꯈꯨꯝꯃꯣꯠ
ꯑꯟꯑꯣꯗꯤꯕꯜ
ꯅꯣꯏ ꯅꯍꯥꯟ ꯀꯅꯥꯒꯤꯅꯣ ꯔꯦꯕꯤꯀꯥꯒꯤꯔ ꯀꯅꯥꯅꯣ ꯉꯁꯤ ꯂꯝꯆꯝ ꯃꯄꯥꯡꯒꯗ ꯀꯌꯥ ꯅꯥꯜꯂꯤꯕ ꯃꯤꯒꯤꯅꯣ ꯅꯨꯄꯥ ꯑꯣꯏꯁ ꯑꯁ ꯕꯣꯠ ꯌꯨꯝꯒꯤ ꯀꯩꯅꯣꯒꯤ ꯃꯊꯛ ꯀꯥꯈꯠꯂꯦ ꯃꯊꯛꯀꯤ ꯊꯣꯡ ꯂꯩꯩꯔꯦꯗꯅ
ꯎꯝ
ꯈꯣꯡꯒꯤ ꯃꯄꯥ ꯃꯇꯥꯏ ꯃꯇꯥꯏ ꯄꯔꯦꯡ ꯑꯗꯨꯒ ꯗꯁꯕꯤꯟꯒꯤ ꯑꯝꯇ ꯂꯩꯇꯦ ꯄꯨꯔꯥ ꯕꯣꯇꯜꯗꯒꯤ ꯂꯤꯛꯂꯤꯒ ꯆꯈꯥꯏ ꯆꯥꯏꯈꯥꯏ ꯂꯩꯖꯥꯅꯤ ꯀꯣꯔꯤꯗꯧ
ꯑꯟꯑꯣꯗꯤꯕꯜ
ꯇꯧꯕꯨꯗꯤ ꯅꯥꯇꯩ ꯆꯥꯗꯕ ꯃꯤ ꯂꯩꯕꯒꯤ ꯑꯗꯨꯁꯨ ꯍꯦꯟꯃꯜꯂꯦ ꯍꯥꯏꯕ ꯈꯣꯠꯄ ꯈꯨꯃꯣꯠꯇꯨ ꯀꯩꯅꯣꯒꯤ ꯄꯨꯔꯥ ꯀꯩꯅꯣꯒꯤ ꯁꯔꯀꯥꯔꯒꯤ ꯑꯣꯐꯤꯁꯇ ꯌꯦꯡꯁꯤꯟꯗꯕ ꯑꯣꯐꯤꯁ ꯃꯤꯒ ꯆꯪꯅꯗꯕ ꯀꯥꯟꯗ ꯋꯥꯎꯔ ꯋꯥꯎꯔ ꯂꯩꯕꯗ ꯑꯗꯨꯨꯃꯥꯏꯅ ꯂꯩꯁꯦ
ꯍꯝꯍꯝ
ꯍꯦꯟꯃꯟ ꯑꯃ ꯌꯥꯎꯋꯤ ꯇꯜꯂꯦꯕ ꯑꯩ ꯌꯨꯝꯁꯨ ꯌꯥꯝ ꯀꯥ ꯍꯦꯟꯅ ꯂꯥꯞꯄ ꯅꯠꯇꯕꯅꯤꯅ
ꯍꯌꯦꯡꯗꯣ ꯈꯔ ꯉꯟꯅ ꯂꯥꯛꯑꯣ
ꯌꯥꯝ ꯇꯔꯥꯃꯗꯣꯏꯅꯤ ꯅꯠꯇ꯭ꯔꯣ
ꯑꯦ ꯍꯌꯦꯡ ꯄꯨꯡ ꯀꯌꯥꯗꯩ ꯍꯧꯒꯦ
ꯇꯔꯥꯃꯥꯊꯣꯏꯗꯤ ꯂꯩꯔꯝꯗꯧ ꯃꯥꯜꯂꯤ
ꯇꯥꯗꯦ
ꯇꯔꯥꯃꯥꯊꯣꯏ ꯇꯔꯥꯃꯥꯊꯣꯏ
ꯑꯣꯁ ꯌꯥꯝ ꯊꯦꯡꯅ ꯍꯧꯌꯦꯅ
ꯑꯗꯨꯗꯩ ꯍꯧꯔꯝꯗꯧ ꯃꯥꯜꯂꯦ ꯑꯗꯣ ꯉꯟꯅꯣꯝꯗꯤ ꯂꯥꯛꯀꯅꯤ ꯑꯗꯨ ꯍꯧꯖꯤꯛ ꯅꯨꯡꯊꯤꯟꯗ ꯉꯥꯏꯍꯥꯛ ꯌꯦꯡꯉꯒꯦ ꯑꯗꯨꯒ ꯀꯩꯅꯣ ꯇꯧꯕ ꯍꯥꯏꯗꯅ ꯃꯦ ꯃꯦꯕꯤ ꯃꯤꯀꯥꯅ ꯀꯩꯅꯣ ꯍꯥꯏꯔꯛꯏꯅꯦ ꯑꯩꯅ ꯁꯥꯏꯟ ꯇꯧꯕꯩꯗꯣ
ꯎꯝ
ꯑꯁꯃꯤ ꯇ
ꯑꯩꯅ ꯀꯩ ꯍꯥꯏꯒ
ꯃꯣꯠ ꯀꯩꯀꯥꯈꯠꯄꯩꯗꯣ ꯑꯍꯨꯝ ꯌꯥꯎꯕꯗꯣ ꯄ꯭ꯔꯥꯛꯇꯤꯀꯦꯜ ꯑꯩꯈꯣꯏꯅ ꯁ ꯑꯩꯈꯣꯏꯗꯅ ꯁꯤꯡꯒꯠꯂꯝꯕ ꯁꯤꯡꯒꯠꯂꯝꯕꯗꯣ
ꯎꯝ
ꯑꯗꯨꯗꯣ ꯑꯗꯨ ꯄꯥꯎꯋꯏ ꯑꯗꯨꯗ ꯑꯦꯛꯖꯥꯝꯅ ꯍꯪꯗꯣꯏ ꯃꯥꯜꯂꯦ
ꯁ ꯍꯣꯔꯦꯟ ꯑꯦ ꯀꯩꯅꯣꯗꯣ ꯈꯔ ꯄꯥꯊꯣꯛꯑꯣ ꯍꯣꯔꯦꯟ ꯍꯌꯦꯡꯗ ꯑꯣꯏꯅ ꯄꯥꯎ ꯑꯇꯩ ꯀꯩꯝ ꯇꯧꯔꯨꯒꯦꯅꯣ
ꯍꯣꯏ ꯍꯣꯏ ꯑꯗꯨꯒ ꯀꯔꯤ ꯁꯦꯝ ꯁꯤꯄꯜ ꯁꯤꯝꯄꯜ ꯀꯩꯅꯣ ꯃꯥꯔꯤꯅꯦ
ꯁꯦꯠꯇꯨꯁꯨ ꯃꯥꯟꯅꯔꯣꯏꯗꯣꯏ ꯃꯥꯥꯟꯅꯦ ꯍꯌꯦꯡꯒꯤꯗꯣ
ꯑꯦ ꯑꯗꯨꯁꯨ ꯇꯧꯕ꯭ꯔꯥ ꯍꯥꯏꯁꯦ ꯑꯗꯨ ꯇꯧꯕ꯭ꯔꯥ ꯍꯥꯏꯁꯤꯕꯣ ꯁꯦꯅꯤꯌꯥꯔꯒꯤ ꯇꯧꯕ꯭ꯔꯕ
ꯀꯌꯥꯕ
ꯁꯨꯅꯤꯌꯥꯒꯤꯅꯦ
ꯑꯥ
ꯁꯦꯠ ꯃꯥꯟꯅꯗꯅꯕꯩ ꯇꯧꯕ꯭ꯔꯣ ꯇꯧꯕ꯭ꯔꯕ
ꯇꯧꯔꯝꯒꯅꯤ ꯈꯪꯗꯦ ꯉꯔꯥꯡ ꯒ꯭ꯔꯨꯞꯇꯗꯤ ꯁꯦꯠ ꯃꯔꯤ ꯊꯣꯛꯅ ꯈꯥꯏꯗꯣꯛꯅꯤ ꯍꯥꯏ
ꯑꯣꯖꯥꯅ ꯊꯥꯔꯛꯄ
ꯑꯣꯖꯥꯅ ꯍꯥꯏꯔꯛꯎꯨꯔꯃꯤꯌꯦ
ꯑꯣꯖꯥꯅ ꯍꯥꯏꯕ ꯒ꯭ꯔꯨꯞꯇ ꯑꯩꯈꯣꯏ ꯊꯦꯡꯍꯟꯗꯦꯗ ꯊꯥꯔꯛꯈꯤꯕꯅꯤꯠꯇꯇ꯭ꯔ
ꯃꯣꯏꯅ ꯍꯥꯏꯕ ꯑꯣꯏꯔꯝꯅꯦꯕ
ꯑꯁ ꯕꯣꯔꯅꯦ ꯄꯨꯨꯡꯅꯣꯅꯦ ꯑ ꯁꯣꯏꯨꯝ ꯃꯤ ꯄꯥꯎꯕ ꯄꯥꯟꯅꯔꯝꯒꯗ꯭ꯔꯣ ꯑꯗꯨꯕꯨꯣ
ꯑ ꯈꯪꯗꯦ ꯑꯗꯨꯝ ꯍꯪꯅꯁꯦ
ꯈꯥꯏꯗꯣꯛꯑꯁꯨ ꯃꯥꯔꯛꯇꯨ ꯌꯥꯝꯕꯅꯤꯅ ꯑꯥ ꯌꯥꯝ ꯌꯥꯝ ꯀꯥꯏꯥꯏꯟꯅ ꯑꯦꯟ ꯗꯕꯜ ꯏ ꯇꯤꯒꯤ ꯇꯥꯏꯞꯇꯒ ꯀꯩꯅꯁꯨꯣ ꯇꯧꯔꯝꯃꯣꯏꯗ ꯈꯥꯏꯗꯣꯛꯑꯁꯤꯝ ꯍꯪꯅꯕ ꯌꯥꯅꯦꯕ ꯈꯔ ꯈꯪꯉꯦ ꯇꯥꯕꯣ ꯇꯥꯕꯤꯕ꯭ꯔꯣ
ꯇꯥꯏ ꯇꯥꯏ
ꯑꯣ ꯑꯩ ꯊꯧꯗꯕ
ꯅ ꯀꯩꯅꯩꯅꯣ ꯁꯤ ꯎ
ꯀꯔꯤ ꯀꯔꯤ ꯍꯥꯏꯔꯣ ꯍꯥꯏꯔꯣ ꯍꯥꯏꯔꯛꯑꯣ ꯍꯥꯏꯔꯛꯑꯣ
ꯑꯈꯣꯏ ꯀ ꯀꯅꯤ ꯑꯩꯈꯣꯏꯒꯤ ꯒ꯭ꯔꯨꯞꯀꯤꯗꯣ ꯑꯩꯈꯣꯏ ꯒ꯭ꯔꯨꯞꯇ ꯃꯤ ꯅꯥꯕ ꯑꯃ ꯌꯥꯎꯕ
ꯑꯩꯈꯣꯏ ꯒ꯭ꯔꯨꯞꯕ ꯍꯥꯏꯗꯤ
ꯑꯩꯈꯣꯏꯒꯤ ꯇꯣꯉꯥꯟꯅ ꯂꯧꯕ ꯁꯕꯖꯦꯛ ꯑꯃ ꯂꯩꯕꯗꯣ
ꯑꯥ ꯑꯥ
ꯑꯗ ꯑꯗꯨꯒꯤ ꯀꯥꯡꯕꯨꯗꯨꯗ ꯅꯨꯄꯤ ꯑꯃ ꯅꯥꯏ ꯍꯥꯏꯕ
ꯅꯍꯥꯟ ꯀꯩꯅꯣ ꯆꯠꯄꯗ ꯂꯥꯛꯇꯕꯗꯨꯔꯣ
ꯀꯥꯏꯗ
ꯄꯤ ꯑꯥꯏ ꯁꯤ ꯆꯠꯄꯗꯣ ꯑꯩꯈꯣꯏ ꯄꯨꯂꯞ ꯆꯠꯃꯤꯟꯅꯕꯗꯣ
ꯃꯥ ꯂꯥꯟꯗꯣꯏ ꯃꯥꯟꯗꯦ ꯃꯥ ꯎꯗꯦ ꯑꯩ
ꯌꯥꯝ ꯇꯞꯅ ꯉꯥꯡꯕꯗꯨꯔꯕ
ꯍꯣꯏ ꯏꯄꯤꯀ ꯎꯞꯄꯥ
ꯉꯣꯔꯣ ꯎꯝ
ꯃꯗꯨ ꯅ ꯍꯥꯏꯅ ꯍꯥꯏꯄ
ꯑꯣ ꯑꯣ ꯑꯣ ꯇꯤ ꯑꯥꯔ ꯑꯥꯏꯔ ꯑꯦꯝ ꯏ ꯑꯥꯏꯔꯕ ꯎꯝ ꯌꯦꯁ ꯅ ꯍꯒꯅꯦ ꯑꯣ ꯑꯣ ꯈꯪ ꯈꯌꯦ ꯈꯥꯏ ꯈꯪ ꯈ ꯃꯥ ꯀꯩ ꯣ ꯍꯥꯏꯥꯏꯕ
ꯂꯣ ꯂꯑ ꯍꯎ ꯀꯩ ꯀꯥ
ꯥꯛ ꯇꯧꯔꯒ ꯆꯥꯕ ꯊꯛꯄ ꯌꯥꯗꯕꯗꯒꯤ ꯁꯣꯟꯊꯈꯤ ꯍꯥꯏꯕ꯭ꯔꯥ ꯀꯩꯅꯣ ꯀꯩꯅꯣ ꯇꯥꯔꯥꯖꯥꯠꯂꯅꯦꯍꯦ ꯐꯣꯏ ꯐꯣꯠꯀ ꯇꯥꯔꯕ ꯖꯥꯠꯂ ꯀꯔꯤꯕ ꯇꯥꯏꯐꯣꯠꯀ ꯇꯥꯔꯖꯥꯂꯕ
ꯑꯣꯏꯔꯝꯃꯣꯏꯍꯦ
ꯎꯝ ꯃꯁꯥꯥꯖꯦ ꯃꯥꯁꯨ ꯈꯔ ꯁꯣ ꯁꯣ ꯁꯣꯜꯂꯝꯗꯧ ꯃꯥꯜꯂꯦꯗ ꯃꯁꯥ ꯁꯣꯟꯖꯩꯌꯦꯕ ꯑꯗꯨꯅ
ꯑꯩꯒꯤ ꯇꯥꯏꯞꯇꯗꯤ ꯇꯧꯔꯒ ꯃꯥꯅ ꯈꯔ ꯃꯁꯥ ꯐꯕ ꯍꯦꯟꯕꯅꯤ
ꯅꯪꯅ ꯑꯃꯨꯛ ꯈꯤꯡ ꯈꯤꯡ ꯆꯣꯡꯉꯦꯗꯅ
ꯑꯗꯣ ꯃꯥꯅ ꯑꯃꯨꯛ ꯈꯪꯗꯦꯁꯦ ꯅꯥꯕ ꯌꯥꯗꯦ ꯅꯥꯕꯗ ꯄꯩꯁꯥ ꯑꯗꯨꯗꯤ ꯅꯪꯁꯨ ꯂꯥꯏꯔꯤꯛ ꯇꯧꯊꯣꯛꯑꯣ ꯃꯇꯝ ꯌꯧꯔꯕꯣ ꯑꯩ ꯁꯤꯝꯇ ꯇꯧꯒꯤꯒꯦ ꯌꯥꯔꯦ ꯌꯥꯔꯦ ꯌꯥꯔꯦ ꯌꯥꯔꯦ ꯌꯦꯡꯉꯣ ꯑꯝꯇ